ꯍꯜꯂꯣ
ꯑꯥꯎ ꯏꯌꯥꯝꯕ
ꯍꯥꯎ
ꯑꯣ ꯏꯌꯥꯝꯕ ꯀꯩ ꯂꯩꯔꯒꯦ ꯐꯣꯟ ꯇꯧꯕꯤꯔꯛꯏꯁꯤꯕꯣ
ꯑꯩ ꯀꯩꯅꯣꯝꯇ ꯍꯪꯒꯦꯅ ꯐꯣꯟ ꯇꯧꯔꯛꯄꯅꯤꯅꯦ
ꯑꯣ ꯌꯥꯏꯦ ꯍꯪꯕꯤꯌꯣ ꯍꯝꯕ
ꯑ ꯀꯩꯅꯣꯒꯤ ꯑꯩꯈꯣꯏꯒꯤ ꯃꯩꯇꯩꯒꯤ ꯂꯥꯏ ꯍꯔꯥꯎꯕꯗꯣ
ꯑꯥ ꯌꯥꯝꯝꯕ
ꯂꯥꯏ ꯍꯔꯥꯎꯕꯁꯦ ꯑꯗꯨꯝ ꯍꯔꯥꯎ ꯀꯨꯝꯍꯩ ꯆꯤꯡꯉꯤꯗꯅ
ꯎꯝ ꯆꯤꯡꯉꯦ ꯏꯌꯥꯝꯕ
ꯑꯗ ꯂꯩꯥꯏꯍꯔꯥꯎꯁꯦ ꯑꯩ ꯀꯩꯅꯣꯝꯃ ꯍꯥꯏꯗꯤ ꯑꯩꯉꯣꯟꯗ ꯎꯝ ꯑꯣ ꯔꯤꯄꯣꯔꯠ ꯄ꯭ꯔꯣꯖꯦꯛ ꯑꯃ ꯔꯤꯄꯣꯔꯠ ꯑꯅꯤꯒ ꯇꯧꯕꯅꯦꯕ
ꯑ
ꯑꯗꯨꯒꯤ ꯔꯦꯀꯣꯔꯠ ꯏꯕꯗꯣ ꯑꯗꯨꯀꯥꯟꯗ ꯑꯗꯨꯒꯤ ꯍꯧꯖꯤꯛ ꯁꯤꯖꯤꯟꯅꯗꯣꯏꯅꯦꯕ
ꯑꯥ
ꯑꯗꯨꯏ ꯑꯣꯏꯕꯅꯤꯅ ꯑꯗꯨꯗꯣ ꯑꯩꯅ ꯂꯥꯏ ꯍꯔꯥꯎꯕꯩꯗꯣ ꯑꯩ ꯀꯔꯤꯝ ꯈꯪꯗꯕ ꯑꯗꯨꯒꯤ ꯅꯪ ꯃꯤꯉꯣꯟꯗ ꯁꯤꯌꯔ ꯇꯧꯍꯟꯅꯤꯡꯕ ꯍꯥꯏꯗꯤ
ꯑꯣ ꯑꯌꯥꯝꯕ ꯑꯗꯣ ꯑꯩ
ꯄꯣꯠꯒꯦ ꯇꯧꯅꯤ ꯑ
ꯑꯣ ꯑꯩ ꯑ ꯀꯦꯇꯔ ꯌꯥꯝꯝ ꯊꯣꯏꯗꯣꯛ ꯍꯦꯟꯗꯣꯛꯅ ꯈꯪꯕꯕꯨꯗꯤ ꯑꯣꯏꯗꯦ ꯑꯗꯨꯔꯁꯨ ꯑꯩꯒꯤ ꯑꯈꯪꯕ ꯈꯔꯗꯣ ꯑꯗꯨꯝ ꯏꯌꯥꯝꯕꯗ ꯁꯌꯥꯔ ꯇꯧꯖꯔꯛꯀꯦ
ꯌꯥꯏꯌꯦ ꯌꯥꯏꯌꯦ ꯑꯗꯨꯝ ꯇꯧꯔꯛꯑꯣ ꯑꯗꯨ ꯈꯔ ꯈꯪꯕꯗ ꯑꯗꯨꯝ ꯇꯧꯔꯛꯑꯣ ꯑꯗꯨꯒ ꯈꯪꯕꯗ ꯑꯩ ꯑꯗꯨꯝ ꯏꯔꯗꯣꯏꯅꯦꯕ
ꯑ ꯑꯗꯨꯗꯤ ꯍꯥꯏꯖꯔꯒꯦꯀꯣ ꯏꯌꯥꯝꯕ ꯑꯩꯈꯣꯏꯒꯤ ꯃꯩꯇꯩꯒꯤ ꯂꯥꯏ ꯍꯔꯥꯎꯕꯁꯦ ꯌꯥꯝ ꯄ
ꯎꯝ
ꯅꯨꯃꯤꯠ ꯇꯔꯦꯠꯅꯤ ꯍꯔꯥꯎꯕꯁꯨ ꯂꯩ ꯇꯔꯥꯅꯤꯊꯣꯏꯅꯤ ꯍꯔꯥꯎꯕꯁꯨ ꯂꯩ ꯑꯗꯨꯒ ꯌꯥꯝ ꯇꯦꯜꯂꯕ ꯃꯇꯝꯗ ꯍꯥꯏꯇꯥꯔꯦ ꯎꯝ ꯅꯨꯃꯤꯠ ꯃꯉꯥꯅꯤ ꯐꯥꯎꯕ ꯍꯔꯥꯎꯕ ꯌꯥꯏꯑꯕ
ꯎꯝ
ꯑꯗꯣ ꯑ ꯅꯣꯡ ꯃꯥꯏꯕꯤ ꯃꯥꯏꯕꯤ ꯃꯥꯏꯕ ꯑꯗꯩ ꯄꯦꯅꯥ ꯈꯣꯡꯕ ꯁꯨꯃꯥꯏꯅ ꯃꯌꯥꯝ ꯂꯩꯅꯔꯤꯗꯅ ꯍꯧꯖꯤꯛ ꯃꯅꯤꯄꯨꯔꯁꯤꯗ
ꯎꯝ
ꯑꯗꯨ ꯁꯤꯒꯨꯝꯕꯁꯤꯗ ꯑꯩꯈꯣꯏꯅ ꯃꯥꯏꯕꯤ ꯑꯗꯨꯝ ꯑ ꯈꯨꯟ ꯂꯩꯀꯥꯏꯕꯨ ꯆꯥꯎꯔꯗꯤ ꯃꯌꯥꯝ ꯅꯦꯛꯀꯦꯁꯨ ꯌꯥꯏ ꯑꯗꯩꯗꯤ ꯑ ꯆꯪꯗꯕ ꯌꯥꯗꯕ ꯃꯤꯁꯤꯡꯗꯣ ꯈꯛꯇꯪ ꯅꯦꯛꯑꯁꯨ ꯌꯥꯏ
ꯑ
ꯑꯗꯣ
ꯑꯣ ꯃꯤꯒꯤ ꯍꯥꯏꯗꯤ ꯑ ꯑꯩꯈꯣꯏꯒꯤ ꯂꯩꯀꯥꯏ ꯑꯗꯒꯤ ꯃꯤꯗꯨꯒꯤ ꯃꯇꯨꯡ ꯏꯟꯅꯅꯦꯕ ꯍꯔꯥꯎꯗꯣꯏꯁꯦ ꯍꯥꯏꯗꯤ ꯌꯥꯝ ꯆꯥꯎꯕ ꯑꯣꯏꯔꯦ ꯃꯌꯥꯝ ꯀꯟꯅ ꯌꯥꯝ ꯆꯥꯎꯅ ꯍꯔꯥꯎꯕꯩ ꯋꯥꯅꯦꯕ
ꯍꯣꯏ ꯏꯌꯥꯝꯕ ꯍꯥꯏꯗꯤ ꯀꯩꯒꯨꯝꯕ ꯈꯨꯜ ꯂꯩꯀꯥꯏꯗꯨꯅ ꯎꯝ ꯑꯋꯥ ꯑꯅꯥ ꯍꯥꯏꯕ ꯑꯃ ꯂꯩꯗꯅ ꯑꯌꯥꯝꯕ
ꯑꯥ
ꯑꯗꯨꯃꯥꯏꯅ ꯇꯧꯔꯒꯅꯤ ꯅꯨꯃꯤꯠꯇ ꯇ ꯍꯔꯥꯎꯕꯁꯨ ꯂꯩ ꯑꯗꯩꯗꯒꯤ ꯁꯨꯝ ꯁꯥꯡꯊꯅ ꯍꯔꯥꯎꯕꯁꯨ ꯂꯩ ꯑ ꯑꯩꯈꯣꯏꯒꯤ ꯃꯥꯏꯕꯤ ꯃꯥꯏꯕꯤ ꯃꯥꯏꯕꯒꯤ ꯂꯥꯏ ꯍꯔꯥꯎꯕꯒꯤ ꯃꯣꯏ ꯅꯣꯡꯃꯒꯤ ꯐꯪꯐꯝ ꯊꯣꯛꯄꯁꯦ
ꯑꯥ
ꯁꯤꯁꯦ ꯃꯣꯏꯒꯤ ꯀꯩ ꯍꯥꯏꯇꯥꯔꯦ ꯑꯪ ꯄꯩꯁꯥ ꯐꯪꯕꯁꯨ ꯃꯣꯏꯒꯤ ꯅꯣꯡꯃꯗ ꯂꯤꯁꯤꯡ ꯑꯃꯃꯝ ꯁꯥꯏꯑꯦꯕ ꯑꯗꯨꯗꯨꯅ ꯅꯨꯃꯤꯠꯇꯣ ꯁꯨꯝ ꯌꯥꯝꯈꯠꯈ꯭ꯔꯗꯤ ꯈꯨꯜ ꯂꯩꯀꯥꯏꯒꯤ ꯄꯩꯁꯥ ꯈꯥꯏꯖꯤꯟꯅꯕ ꯍꯥꯏꯕ ꯑꯃ ꯂꯩꯗꯅ
ꯑꯥ
ꯑꯗꯣ ꯈꯥꯏꯖꯤꯟꯅꯕꯗꯣ ꯍꯥꯏꯗꯤ ꯑꯋꯥ ꯑꯅꯥ ꯇꯥꯔꯒꯕꯨ ꯀꯃꯥꯏꯅ ꯄꯩꯁꯥ ꯃꯌꯥꯝ ꯃꯌꯥꯝꯗꯤ ꯀꯠꯅꯔꯛꯀꯅꯤ ꯑꯗꯨꯗꯨꯅ ꯄꯩꯁꯥꯗꯨꯒꯤ ꯃꯑꯣꯡ ꯌꯦꯡꯒꯁꯨ ꯇꯧꯅꯔꯦ ꯑꯗꯣ ꯑꯩꯅ ꯈꯪꯖꯕ ꯈꯔ ꯍꯥꯏꯔꯒ ꯍꯥꯏꯔꯗꯤ ꯎ ꯀꯩ ꯍꯥꯏꯇꯥꯔꯦ ꯂꯥꯏ ꯍꯔꯥꯎꯕ ꯍꯥꯏꯕꯁꯦ ꯑꯩꯈꯣꯏ ꯃꯩꯇꯩꯒꯤ ꯈ꯭ꯋꯥꯏꯗꯒꯤ ꯐꯦꯃꯁ ꯐꯦꯁꯇꯤꯚꯦꯜ ꯍꯥꯏꯇꯥꯔꯦꯂ
ꯎꯝ
ꯑ ꯑꯗꯨꯅ ꯎꯝ ꯑꯩꯈꯣꯏꯒꯤꯗꯤ ꯎꯝ ꯂꯥꯏꯍꯔꯥꯎꯔꯤꯀꯥꯟꯗ ꯑ ꯂꯥꯏ ꯈꯨꯔꯨꯝꯝꯕ ꯗꯨꯛꯩ ꯀ ꯃꯩꯔꯥ ꯀꯠꯂꯒ ꯅꯤꯡꯖꯕ ꯑꯊꯦꯡ ꯄꯣꯛꯈꯠꯄꯅ ꯃꯌꯥꯝ ꯂꯩꯅꯔ꯭ꯔꯦ ꯑꯌꯥꯝꯕ ꯑꯗꯒꯤ ꯅꯨꯃꯤꯠꯁꯦ ꯀꯩꯒꯨꯝꯕ ꯇꯔꯦꯠꯅꯤ ꯍꯥꯏꯔꯥꯎꯔꯒꯅ ꯅꯨꯃꯤꯠ ꯃꯉꯥꯅꯤꯁꯦ ꯂꯥꯏꯕꯨꯡꯗ ꯖꯒꯣꯏ ꯁꯥꯕ ꯈꯣꯠꯄ ꯇꯧꯔꯒ
ꯎꯝ ꯇꯔꯨꯛꯅꯤ ꯟꯃ ꯅꯨꯃꯤꯠꯇꯨꯗꯅ ꯑꯩꯈꯣꯏ ꯂꯥꯏ ꯂꯊꯣꯛꯄꯅ ꯂꯩꯌꯦꯕꯃ
ꯎꯝ
ꯁꯨꯃꯅ ꯂꯥꯏ ꯂꯊꯣꯛꯑꯒ ꯑ ꯇꯔꯦꯠꯅꯤ ꯆꯟꯕꯁꯤꯗꯅ ꯂꯥꯏꯔꯣꯏ ꯂꯥꯏ ꯍꯔꯥꯎꯕ ꯄꯨꯡꯂꯣꯏ ꯂꯣꯏꯁꯤꯟꯕ ꯑꯗꯣ ꯑꯗꯨꯗꯨꯅ ꯂꯥꯏꯔꯣꯏꯅ ꯑꯗꯨꯃꯥꯏꯅ ꯅꯨꯃꯤꯠ ꯇꯔꯦꯠꯅꯤ ꯂꯩꯔꯒꯅ ꯇꯔꯦꯠꯅꯤ ꯑꯗꯨꯃꯥꯏꯅ ꯍꯔꯥꯎꯔꯦ ꯑꯗꯨꯗꯣ ꯁꯤꯃꯅꯤ ꯏꯌꯥꯝꯕ ꯑꯗ ꯀꯩꯒꯨꯝꯕ ꯑꯩꯈꯣꯏ ꯂꯩꯀꯥꯏꯁꯤꯒꯤ ꯌꯨꯝꯗ ꯁꯥꯞ ꯂꯪꯕ ꯂꯩꯕ ꯈꯣꯠꯄ ꯑꯗꯨꯒꯨꯝꯕꯁꯨ ꯑꯗꯨꯝ ꯀꯩ ꯍꯥꯏꯇꯥꯔꯦ ꯑꯩꯈꯣꯏ ꯃꯥꯏꯕꯤꯈꯩꯁꯤꯅ ꯑ ꯑꯌꯨꯛꯇ ꯂꯩꯃꯥꯡ ꯐꯝꯕꯅꯥ ꯑꯃꯁꯨ ꯂꯩꯕ
ꯑꯣ ꯂꯩꯏꯃꯥꯡꯐꯝꯁꯤꯅ ꯀꯩꯅꯣꯕ
ꯂꯥꯏꯃꯥꯡ ꯐꯝꯕ ꯍꯥꯏꯕꯁꯤꯅ ꯑꯌꯥꯝꯕ ꯍꯥꯏꯗꯤ ꯂꯥꯏꯒꯤ ꯊꯣꯏ ꯃꯤꯔꯦꯟꯁꯦ ꯍꯥꯏꯇꯥꯔꯦꯀꯣ ꯑꯩꯈꯣꯏ ꯃꯥꯏꯕꯤꯁꯤꯗ ꯆꯪꯁꯤꯜꯂꯒ ꯍꯥꯏꯗꯤ ꯂꯅꯨꯡ ꯂꯥꯏ ꯍꯥꯏꯁꯤꯗꯤ ꯑꯩꯈꯣꯏ ꯃꯤ ꯄꯨꯝꯅꯃꯛ ꯂꯣꯏꯅ ꯎꯕ ꯉꯝꯃꯤꯅꯤ ꯑꯗꯨꯅꯌꯥꯝꯕ
ꯄꯥꯎꯇꯥꯛ ꯄꯤꯕ ꯍꯥꯏꯇꯥꯔꯦꯅꯦ ꯂꯐꯥꯎꯕ ꯐꯥꯎꯕ ꯍꯥꯏꯇꯥꯔꯦꯅꯦ ꯑꯗꯨꯃꯥꯏꯅ
ꯑꯥ ꯑꯗꯨꯃꯥꯏꯅ ꯇꯧꯔꯦ ꯑꯗꯒꯤꯗꯤ ꯎꯝ ꯀꯩ ꯍꯥꯏꯇꯥꯔꯦ ꯑꯗꯨꯃꯥꯏꯅ ꯑꯩꯈꯣꯏꯒꯤ ꯑꯐ ꯐꯠꯇ ꯀꯩꯀꯥꯁꯨ ꯂꯣꯏꯅ ꯇꯥꯛꯄꯤꯔꯦ ꯑꯗꯩꯗꯤ
ꯀꯩ ꯍꯥꯏꯗꯣꯏꯅꯣ ꯁꯝꯅ ꯍꯥꯏꯔꯕꯗ ꯂꯥꯏꯛ ꯀꯤꯗꯦ ꯂꯥꯏꯃ ꯂꯧꯗꯦꯒ ꯍꯥꯏꯕ ꯃꯤꯈꯩꯁꯦ ꯁꯨꯃꯥꯏꯅ ꯇꯧꯕꯁꯤꯁꯨ ꯑꯗꯨꯝ ꯀꯩ ꯍꯥꯏꯇꯥꯔꯦ ꯃꯥꯒꯤ ꯀꯔꯃꯗꯤ ꯑꯗꯨꯝ ꯐꯪꯉꯦꯕ ꯏꯁꯣꯔ ꯃꯤꯔꯥꯏꯕ ꯌꯥꯗꯦ ꯑꯗꯨꯅꯤ ꯁꯤꯅꯤ ꯑꯕ ꯁꯝꯂꯛꯄ ꯈꯔꯃꯛꯇꯤ ꯑꯩꯅ ꯍꯥꯏꯖꯔꯕꯅꯦ ꯑꯌꯥꯝꯕ ꯑꯗꯣ ꯑ ꯑꯩꯒꯤ ꯌꯨꯝꯒꯤ ꯅꯥꯀꯟꯗ ꯑꯩꯈꯣꯏꯒꯤꯁꯨ ꯑꯩꯈꯣꯏꯒꯤ ꯏꯃꯥꯆꯕꯤ ꯑꯃ ꯃꯥꯁꯨ ꯂꯥꯏꯒꯤ ꯁꯨꯃꯥꯏꯅ ꯂꯥꯏ ꯍꯔꯥꯎꯕ ꯆꯠꯄ ꯈꯣꯠꯄ ꯑꯃ ꯇꯧꯕ ꯑꯃ ꯂꯩꯌꯦ ꯑꯗꯣ ꯀꯩꯒꯨꯝꯕ ꯑꯌꯥꯝꯕꯅ ꯄꯥꯝꯃꯒꯗꯤ ꯑ ꯑꯩꯁꯨ ꯃꯉꯣꯟꯗꯒꯤ ꯍꯪꯉꯛꯀꯦ ꯑꯗꯨꯗꯨꯒ ꯑꯌꯥꯝꯕꯅ ꯗꯥꯏꯔꯦꯛ ꯑꯣꯏꯅ ꯋꯥꯔꯤ ꯁꯥꯟꯅꯒꯦꯁꯨ ꯌꯥꯏ
ꯍꯣꯏꯅꯦ ꯑꯗꯨꯃꯥꯏꯅ ꯇꯧꯔꯗꯤꯅꯦ ꯑꯗꯣ ꯑꯗꯨꯅ ꯑꯃ ꯊꯝꯈ꯭ꯔꯒ ꯁꯨꯝ ꯖꯒꯣꯏꯒꯨꯝꯕ ꯁꯥꯕ ꯂꯩꯗꯅ ꯖꯒꯣꯏꯁꯦ ꯂꯥꯏ ꯍꯔꯥꯎꯕꯗ ꯑꯩꯅ ꯁꯨꯝ ꯎꯕꯗ ꯃꯥꯏꯕꯤ ꯖꯒꯣꯏ ꯑꯗꯒꯤ ꯆꯨꯝꯅꯒꯤ ꯑꯉꯥꯡꯁꯤꯡꯅꯒ ꯁꯥꯕ ꯆꯠꯅꯩ ꯑꯗꯒꯤ ꯃꯧꯅꯁꯨ ꯁꯥꯕ ꯑꯗꯨꯒꯒꯨꯝꯕ ꯇꯧꯕ ꯃꯥꯜꯂꯦꯕ ꯑꯗꯨ ꯀꯃꯥꯏ ꯀꯃꯥꯏ ꯇꯧꯕ ꯑꯗꯨꯅꯀꯣ
ꯍꯥ ꯖꯒꯣꯏꯁꯦ ꯖꯒꯣꯏꯗꯤ ꯑꯗꯨꯛꯀꯤ ꯃꯇꯤꯛ ꯌꯥꯝꯃꯤ ꯖꯒꯣꯏ ꯆꯥꯃ ꯍꯦꯟꯅ ꯃꯈꯟ ꯃꯈꯟ ꯍꯥꯏꯇꯥꯔꯦꯀꯣ ꯑꯗꯨꯃꯥꯏꯅ ꯑ ꯁꯥꯏ ꯑꯗꯣ ꯎꯝ ꯖꯒꯣꯏ ꯁꯥꯕꯒꯤ ꯅꯤꯌꯣꯝ ꯑꯗꯨꯅ ꯑꯩꯈꯣꯏ ꯏꯃꯥ ꯃꯥꯏꯕꯤꯈꯩꯅ ꯃꯥꯡꯗ ꯁꯥꯔꯒ ꯃꯇꯨꯡ ꯇꯥꯔꯛꯄꯗꯗꯤ ꯃꯧ ꯅꯍꯦ ꯀꯥꯏ ꯂꯩꯁꯥꯕꯤ ꯑꯉꯥꯡꯈꯅ ꯏꯃꯥ ꯃꯕꯤꯒꯅ ꯎ ꯁꯥꯕꯒꯤ ꯃꯇꯧꯗꯣ ꯑꯗꯨꯃꯥꯏꯅ ꯇꯝꯃ ꯇꯝꯃꯒ ꯁꯥꯔꯒ ꯑꯗꯨꯃꯥꯏꯅ ꯁꯥꯔꯒ ꯍꯥꯏꯗꯤ ꯂꯥꯏꯗꯨꯕꯨ ꯂꯥꯏ ꯍꯔꯥꯎꯍꯟꯕ ꯍꯥꯏꯇꯥꯔꯦ ꯑꯝꯕ ꯑꯩꯈꯣꯏꯁꯨ ꯃꯉꯥꯏꯔꯦ ꯑꯩꯈꯣꯏꯅ ꯐꯝꯂꯤꯉꯩꯗ ꯏꯁꯇꯦꯖꯇ ꯃꯤꯅ ꯗꯥꯟꯁ ꯇꯧꯕ ꯌꯦꯡꯕꯗ ꯈꯨꯕꯥꯛ ꯈꯨꯔꯅ ꯊꯃꯣꯏ ꯄꯦꯟꯅꯕꯗꯣ ꯌꯥꯝꯕ
ꯎꯝ
ꯑꯗꯨꯃꯥꯏꯅ ꯂꯥꯏꯗꯨꯅ ꯄꯦꯟꯕꯤꯅꯕꯒꯤꯗꯃꯛꯇꯤꯅꯤꯗ
ꯑꯗꯨ ꯖꯒꯣꯏ ꯁꯥꯕꯗ ꯎꯝ ꯍꯥꯎ ꯖꯒꯣꯏꯅ ꯌꯥꯎꯋꯤꯗꯅ
ꯑꯥ ꯌꯥꯎꯋ ꯏꯌꯥꯝꯕ
ꯑꯗꯨꯅ ꯀꯃꯥꯏꯅ ꯇꯧꯕꯅꯣ ꯀꯔꯤ ꯖꯒꯣꯏ ꯑꯗꯨꯗꯣ ꯀꯔꯤ ꯖꯥꯇꯤꯒꯤ ꯖꯒꯣꯏ ꯑꯣꯏꯗꯣꯏꯅꯣꯕ
ꯑꯗꯨꯗꯨꯣ ꯑꯌꯥꯝꯕ ꯎꯝꯪ ꯎꯝ ꯁꯠꯅꯤꯡꯕ ꯗ꯭ꯔꯦꯁꯀꯤ ꯃꯈꯥ ꯄꯣꯜꯂꯦꯀꯣ ꯇꯥꯡꯈꯨꯜ ꯑꯣꯏꯒꯦꯔꯥ ꯑꯗꯩꯗꯤ ꯀꯕꯨꯏ ꯑꯣꯏꯒꯦꯔꯥ ꯃꯌꯥꯝ ꯂꯩꯌꯦꯦꯗꯅ ꯑꯗꯣ ꯍꯥꯎ ꯍꯥꯎ ꯖꯒꯣꯏ ꯊꯣꯛꯄꯁꯦ ꯑꯌꯥꯝꯕ ꯁꯤꯗꯤ ꯂꯥꯏ ꯃꯅꯨꯡ ꯍꯔꯥꯎ ꯃꯅꯨꯡꯗ ꯁꯥꯟꯅꯗꯦꯕꯀꯣ ꯍꯣꯏ ꯂꯥꯏꯒꯤꯁꯨ ꯂꯥꯏꯒꯤꯁꯨ ꯆꯪꯕꯨꯗꯤ ꯆꯪꯗꯣꯏꯅꯦ ꯑꯗꯨꯁꯨ ꯂꯥꯏꯔꯣꯏ ꯑꯩꯈꯣꯏꯒꯤ ꯂꯥꯏꯔꯣꯏꯒꯤ ꯃꯇꯝꯁꯤꯗ ꯑꯩꯈꯣꯏ ꯏꯃꯥ ꯃꯥꯏꯕꯤꯈꯩꯅꯒ ꯇ꯭ꯔꯥꯏꯞꯀꯤ ꯗ꯭ꯔꯦꯁ ꯁꯦꯠꯂꯒ ꯑꯗꯨꯃꯥꯏꯅ ꯂꯣꯏꯁꯟꯅꯩ ꯂꯣꯏꯕꯗꯤ ꯂꯣꯏꯁꯟꯅꯩꯕꯀꯣ ꯑꯗꯨꯔꯁꯨ ꯑꯩꯈꯣꯏꯒꯤ ꯆꯨꯝꯅꯒꯤ ꯂꯩꯀꯥꯏꯒꯤ ꯃꯤ ꯂꯩꯁꯥꯕꯤꯈꯩꯅ ꯁꯦꯠꯂꯛ ꯀ ꯁꯥꯕꯗꯗꯤ ꯑꯩꯈꯣꯏ ꯂꯥꯏ ꯂꯣꯏꯔꯕ ꯃꯇꯨꯡꯗ ꯄꯅꯥ ꯑꯅ ꯀꯁꯨ ꯇꯧꯅꯩꯑꯌꯦꯕ
ꯎꯝ
ꯑꯗꯨꯅ ꯃꯣꯏꯅ ꯑꯗꯨꯗ ꯁꯦꯠꯅꯤꯡ ꯁꯦꯠꯅꯤꯡꯕ ꯍꯥꯏꯇꯥꯔꯦ ꯖꯥꯇꯤ ꯄꯨꯜꯂꯦ ꯍꯥꯏꯕꯒꯤ ꯃꯩꯇꯩꯒ ꯀꯩ ꯍꯥꯏꯇꯥꯔꯦ ꯆꯤꯡꯃꯤ ꯏꯆꯤꯟ ꯏꯅꯥꯎꯁꯤꯡꯒ ꯃꯆꯤꯟ ꯃꯅꯥꯎꯅꯤ ꯍꯥꯏꯕꯗꯨ ꯇꯥꯛꯄꯒꯤ ꯋꯥꯅꯤꯗ ꯑꯌꯥꯝꯕ
ꯍꯣꯏ ꯖꯒꯣꯏꯗꯨꯅ ꯇꯥꯛꯏꯖꯦ ꯍꯥꯏꯗꯤ ꯆꯤꯡꯃꯤ ꯏꯆꯤꯟ ꯏꯅꯥꯎ ꯇꯝꯒꯤ ꯏꯆꯤꯜ ꯏꯅꯥꯎ ꯆꯞ ꯃꯥꯟꯅꯩ ꯍꯥꯏꯕꯅꯦꯕ
ꯑ ꯃꯥꯅꯦ
ꯑꯗꯨꯅ ꯑꯃ ꯑꯣꯏꯔꯒ ꯍꯧꯖꯤꯛꯀꯥꯟꯖꯤꯕꯨ ꯀꯃꯥꯏꯟ ꯇꯧꯔꯤꯒꯦ ꯅꯪꯕꯨ ꯊꯕꯛ ꯏꯟꯒꯥꯡꯒ ꯅꯪ ꯀꯣꯂꯦꯖ ꯀꯣꯂꯦꯖ ꯇꯝꯃꯤ ꯅꯠꯇ꯭ꯔꯣ ꯍꯧꯖꯤꯛꯄꯣ
ꯑꯥꯎ ꯏꯌꯥꯝꯕ ꯑꯩ ꯑꯩ ꯍꯧꯖꯤꯛ ꯍꯧꯖꯤꯛ ꯀꯣꯁ ꯇꯧꯖꯔꯤ ꯂꯣꯏꯕꯗꯨ ꯂꯣꯏꯗ꯭ꯔꯤ ꯍꯟꯗꯛ ꯐꯣꯔꯠ ꯁꯦꯃꯤꯁꯇꯔꯒꯤ ꯑꯦꯛꯖꯥꯝꯗꯤ ꯄꯤꯕ ꯂꯣꯏꯒꯤꯇꯕ ꯉꯥꯏꯔꯦ ꯌꯥꯝꯕ
ꯑꯉꯥꯡꯒꯨꯝꯕ ꯇꯨꯏꯁꯟꯗꯤ ꯇꯧꯕ꯭ꯔꯣ
ꯑꯉꯥꯡ ꯑꯉꯥꯡꯗꯤ ꯇꯨꯏꯁꯟ ꯇꯧꯗ꯭ꯔꯤ ꯑꯌꯥꯝꯕ ꯍꯥꯏꯗꯤ ꯑꯩꯗꯣ ꯎꯝ ꯏꯁꯥꯒꯤ ꯁ꯭ꯀꯨꯜ ꯑꯃ ꯄꯨꯖꯕ ꯍꯥꯏꯇꯥꯥꯔꯦ ꯑꯗꯨꯗꯨꯅ ꯍꯣꯏ ꯌꯥꯝꯕ ꯀꯨꯏꯗ꯭ꯔꯤ ꯄꯨꯕ ꯆꯍꯤ ꯑꯃꯃꯨꯛ ꯇꯤꯐꯥꯔꯛꯀꯗꯧꯔꯦ
ꯑꯗꯨꯗꯤ ꯊꯕꯛ ꯉꯟꯅ ꯇꯧꯕꯒꯤ ꯋꯥꯅꯤꯅꯦ ꯀꯣꯂꯦꯖ ꯂꯣꯏꯗ꯭ꯔꯤꯉꯩꯗ
ꯑꯣꯏ ꯏꯌꯥꯔꯝꯕ ꯍꯧꯖꯤꯛꯀꯥꯟꯗꯤ ꯁꯦꯟ ꯊꯨꯝ ꯌꯥꯎꯗ꯭ꯔꯗꯤ ꯀꯩ ꯍꯥꯏꯇꯥꯔꯦ ꯊꯕꯛ ꯆꯠꯊꯣꯛꯄ ꯑꯝꯇ ꯌꯥꯗ꯭ꯔꯦꯕ ꯑꯗꯨꯗꯨꯅ ꯏꯁꯥꯅ ꯄꯩꯁꯥ ꯈꯔ ꯈꯔ ꯇꯥꯟꯖꯔꯒ ꯇꯧꯗ꯭ꯔꯗꯤ ꯍꯥꯏꯗꯤ ꯆꯥꯎꯔꯛꯑꯕꯅꯤꯅ ꯑꯍꯟ ꯌꯨꯝ ꯑꯍꯟꯗꯩ ꯄꯩꯁꯥ ꯂꯧꯕꯖꯨ ꯏꯀꯥꯏꯗꯣ
ꯍꯣꯏꯅꯦ ꯑꯗꯨꯅ ꯑꯃ ꯑꯣꯏꯒ꯭ꯔꯦ ꯎꯝ ꯍꯧꯖꯤꯛꯁꯦ ꯍꯧꯖꯤꯛ ꯃꯇꯝꯖꯦ ꯌꯥꯝ ꯁꯥꯏꯗꯅ
ꯎꯝ ꯁꯥꯏ ꯑꯌꯥꯝꯕ ꯍꯥꯏꯅꯤꯉꯥꯏ ꯂꯩꯇꯅ ꯁꯥꯏ
ꯑꯗꯨꯅ ꯑꯩꯅ ꯐꯣꯟ ꯇꯧꯔꯛꯏꯖꯦ ꯅꯪꯉꯣꯟꯗ ꯉꯁꯥꯏꯒꯤ ꯂꯥꯏ ꯍꯔꯥꯎꯕꯩꯗꯨꯖꯨ ꯑꯣꯏꯒ꯭ꯔꯒ ꯑꯃꯖꯨ ꯑꯩꯅ ꯁꯨꯝ ꯍꯪꯅꯤꯡꯗꯅ ꯇꯧꯔꯛꯄꯅꯦ ꯎꯝ ꯌꯥꯝ ꯁꯥꯕꯖꯤꯗꯅꯦ ꯌꯥꯝ ꯁꯥꯕꯅꯤꯅ ꯅꯣꯏ ꯑꯗꯥꯏꯗ ꯍꯥꯏꯗꯤ ꯑꯩꯒꯤꯖꯨ ꯀꯩꯅꯣꯝꯃ ꯑꯩꯅ ꯑꯦꯖꯦꯟ ꯑꯃ ꯑꯣꯏꯌꯦꯕ ꯑꯗꯣ ꯅꯣꯏ ꯑꯗꯨꯗꯥꯏꯗ ꯀꯨꯂꯔꯒꯨꯝꯕ ꯄꯥꯝꯕ ꯑꯗꯒꯤ ꯑꯦꯁꯤ ꯄꯥꯝꯕꯒꯨꯝꯕ ꯑꯗꯨ ꯂꯩꯔꯗꯤ ꯑꯩꯉꯣꯟꯗ ꯀꯟꯇꯦꯛ ꯇꯧꯔꯛꯑꯣ ꯌꯥꯝ ꯊꯤꯅ
ꯍꯥꯏꯃ ꯑꯗꯨꯗꯤ ꯌꯥꯝ ꯐꯕ ꯌꯥꯝ ꯐꯕ ꯋꯥꯐꯝꯅꯤ ꯏꯌꯥꯝꯕ ꯑꯩꯒꯤꯖꯨ ꯑꯦꯁꯤꯔ ꯀꯨꯂꯔ ꯑꯃꯝꯇ ꯂꯧꯒꯦꯅ ꯑꯩꯖꯨ ꯏꯃꯥ ꯍꯣꯏꯒ ꯇꯥꯟꯅꯔꯝꯃꯤꯅꯦ ꯏꯌꯥꯝꯕ
ꯂꯥꯛꯑꯣ ꯅꯪꯖꯨ ꯁꯨꯝ ꯅꯣꯡ ꯐꯥꯗꯣꯛ ꯑꯩꯈꯣꯏ ꯁꯣꯝꯗ ꯀꯣꯏꯊꯣꯛꯂꯛꯑꯣ ꯑꯗꯨꯒ ꯌꯦꯡꯖꯦ ꯑꯩꯈꯣꯏ ꯍꯦꯛ ꯌꯨꯝꯒꯤ ꯊꯣꯡꯉꯥꯟꯗꯅꯦ ꯐꯝꯃꯤꯖꯦ
ꯑꯁ ꯌꯥꯝ ꯐꯔꯦ ꯗ ꯑꯗꯣ ꯏꯌꯥꯝꯕ ꯍꯧꯖꯤꯛꯀꯥꯟꯖꯦ ꯑꯥ ꯄꯣꯠ ꯌꯣꯟꯕ ꯃꯠꯇ ꯑꯣꯏꯔꯖꯨ ꯀꯩ ꯍꯥꯏꯇꯥꯔꯦ ꯗꯤꯁꯀꯥꯎꯟ ꯑꯣꯐꯔ ꯀꯥꯅ ꯃꯌꯥꯝ ꯇꯧꯋꯤꯗꯅꯦ ꯏꯌꯥꯝꯕ
ꯑꯥ
ꯑꯗꯨ ꯏꯌꯥꯝꯕ ꯏꯌꯥꯝꯕꯒꯤꯖꯨ ꯍꯥꯏꯗꯤ ꯗꯤꯁꯀꯥꯎꯟꯒ ꯑꯣꯐꯔꯒ ꯂꯩꯕ ꯖꯥꯠꯗ
ꯂꯩꯌꯦ ꯂꯩꯌꯦ ꯄꯤꯗꯣꯏꯅꯦ ꯑꯗꯨꯏ ꯃꯊꯛꯇ ꯈꯪꯅꯕ ꯃꯤꯗꯅ ꯍꯦꯟꯅ ꯄꯤꯗꯣꯏꯅꯦ ꯑꯩꯗꯤ
ꯑꯁ ꯌꯥꯝ ꯅꯨꯡꯉꯥꯏ
ꯍꯥꯏꯗꯤ ꯗꯤꯁꯀꯥꯎꯟ ꯑꯗꯒꯤ ꯑꯣꯐꯔ ꯃꯌꯥꯝ ꯂꯩꯌꯦꯕ ꯍꯧꯖꯤꯛꯁꯦ
ꯎꯝ
ꯑꯗꯣ ꯍꯥꯏꯗꯤ ꯑꯩꯈꯣꯏ ꯃꯄꯥꯟ ꯂꯝꯗꯗꯤ ꯍꯧꯖꯤꯛꯁꯦ ꯐꯦꯟꯒꯨꯝꯕ ꯐꯪꯒꯗꯕ ꯌꯥꯎꯏꯗꯅ ꯑꯗꯣ ꯑꯩꯈꯣꯏ ꯁꯤꯗꯗꯤ ꯑꯗꯨꯒꯨꯝꯕ ꯀꯔꯤꯝ ꯂꯩꯇꯦꯕ ꯍꯥꯏꯗꯤ ꯑꯗꯨꯝ ꯇꯥꯡꯈꯠꯄ ꯀꯩꯝ ꯂꯩꯔꯣꯏ ꯑꯣꯐꯔ ꯍꯦꯟꯅ ꯄꯤꯗꯣꯏꯅꯦꯕ ꯑꯩ ꯗꯨꯀꯥꯟꯗꯨꯁꯨ ꯅꯧꯅ ꯍꯥꯡꯅꯤꯡꯕꯗ ꯉꯥꯏꯔꯤꯕꯅꯤꯅ ꯑꯩꯅ ꯑꯣꯐꯔ ꯃꯌꯥꯝ ꯂꯩꯌꯦꯕ ꯃꯥꯒꯤ
ꯑꯣ ꯍꯣꯏ ꯑꯝꯕ ꯑꯗꯨꯗꯤ
ꯑꯗꯨꯏ ꯃꯊꯛꯇ ꯑꯃꯨꯛ ꯈꯪꯅꯕ ꯃꯤꯗꯅ ꯍꯦꯟꯗꯣꯏꯅꯦ
ꯑꯣ ꯑꯩꯈꯣꯏꯒꯤ ꯌꯨꯝꯊꯪꯅꯕ ꯏꯃꯥꯆꯤꯈꯣꯏꯒꯤꯁꯨ ꯃꯣꯏꯒꯤꯁꯨ ꯌꯨꯝꯗꯣ ꯅꯦꯝꯅ ꯁꯥꯕ ꯍꯥꯏꯇꯥꯔꯦ
ꯑ
ꯑꯗꯨꯗꯨꯅ ꯅꯨꯡꯁꯥꯅꯒ ꯁꯥꯒꯠꯂꯛꯄꯒ ꯑꯗꯨꯅ ꯁꯥꯕꯅ ꯈꯥꯡꯉꯝꯗ꯭ꯔꯦꯅ ꯃꯣꯏꯁꯨ ꯂꯧꯅꯦꯅ ꯍꯥꯏꯐꯦꯠ ꯍꯥꯏꯒꯒꯨꯝ ꯇꯧꯕꯅꯦ ꯏꯕꯥꯅꯤ ꯏꯃꯥꯆꯧꯕꯤꯗꯨꯒ ꯑꯩꯒ ꯄꯨꯜꯂꯞ ꯑꯗꯨꯝ ꯂꯥꯛꯃꯤꯟꯅꯔꯒ ꯂꯧꯔꯒꯦ ꯏꯌꯥꯝꯕ ꯑꯃꯝꯕ ꯑꯃ
ꯂꯥꯛꯑꯣ ꯂꯥꯛꯑꯣ ꯅꯪꯅ ꯃꯤ ꯍꯦꯟꯅ ꯄꯨꯔꯛꯄꯩꯁꯤ ꯅꯪꯒꯤꯗꯣ ꯑꯣꯐꯔ ꯍꯦꯟꯅ ꯄꯤꯔꯛꯇꯣꯏꯅꯦ